ꯍꯜꯂꯣ ꯍꯣꯏ ꯇꯥꯏ
ꯇꯔꯤꯀꯣ
ꯑꯣ ꯇꯥꯏꯌꯦ
ꯃꯉꯥꯡ ꯄꯨꯟꯁꯤꯕ
ꯀꯩꯅꯣ
ꯈꯪꯗ꯭ꯔꯣ ꯃꯉꯥꯡ ꯄꯨꯟꯁꯤꯕ
ꯀꯔꯤ ꯍꯥꯏꯅꯣ ꯑꯗꯨꯗꯤ
ꯑꯗꫭ ꯀꯩꯅꯣ ꯇꯧꯕꯅꯦ ꯑꯌꯨꯛꯇ ꯍꯥꯏꯅꯕꯗꯣ
ꯀꯔꯤ ꯂꯣꯟꯅꯣ ꯑꯗꯨꯗꯤ
ꯃꯉꯥꯡ ꯄꯨꯟꯁꯤꯕ ꯍꯥꯏꯕ
ꯀꯔꯤꯔꯣ ꯑꯉꯥꯡ ꯄꯨꯟꯁꯤꯕ ꯍꯥꯏꯗꯤ ꯃꯤꯒꯤ ꯃꯤꯡꯔꯣ
ꯃꯤꯒꯤ ꯃꯤꯡ ꯅꯠꯇꯦꯍꯦ
ꯅꯪꯒꯤ ꯃꯤꯡ ꯔꯣ
ꯅꯠꯇꯦ ꯑꯌꯨꯛꯇ ꯃꯤꯅ ꯀꯔꯤ ꯍꯥꯏꯕ꯭ꯔꯥ
ꯑ
ꯎ ꯑꯣꯛꯅꯕ ꯍꯥꯏꯒꯗ꯭ꯔꯥ
ꯑꯥ
ꯑꯌꯨꯛꯇ ꯍꯥꯏꯅꯕꯗꯣ ꯑꯗꯨꯅꯦ
ꯑꯗꯨꯗꯤ ꯑꯐꯕ ꯑꯌꯨ ꯑꯗꯨꯒꯨꯝꯕ ꯍꯥꯏ ꯑꯗꯨꯃꯥꯏ ꯍꯥꯏꯅꯤꯡꯉꯥꯏ ꯅꯠꯇ꯭ꯔꯣ
ꯑꯗꯨꯅꯦ ꯑꯗꯨꯅꯦ
ꯑꯗꯨ ꯅꯪꯒꯤ ꯁꯤꯅ ꯀꯗꯥꯏꯗꯒꯤ ꯂꯥꯛꯄ
ꯎꯝ ꯑꯁꯤꯅꯦ ꯃꯣꯏ ꯃꯣꯏꯅ ꯀꯌꯥ ꯁꯤꯖꯤꯟꯅꯗꯕꯒꯤꯅꯦꯕ ꯑꯁꯤ ꯂꯩꯌꯦꯕ ꯃꯣꯏꯒꯤꯁꯨ ꯃꯩꯇꯩꯂꯣꯟꯗꯁꯨ
ꯑꯣ ꯑꯁꯦꯡꯕ ꯂꯣꯟ ꯍꯥꯏꯗꯤ ꯃꯅꯨꯡ ꯍꯨꯠꯅꯒꯤ ꯋꯥꯍꯩ ꯑꯣꯏꯗꯣꯏꯔꯣ
ꯍꯣꯏ ꯎꯝ ꯑꯥ ꯀꯔꯤ ꯏꯪꯂꯤꯁ ꯒ꯭ꯔꯥꯃꯥꯔꯗ ꯍꯥꯏꯔꯗꯤ ꯄꯦꯖ ꯃꯌꯥꯏꯒꯤ ꯍꯥꯏꯕꯣꯏ ꯖꯥꯠꯇꯣ ꯑꯗꯨ ꯖꯥꯠꯅꯤ
ꯀꯔꯤ ꯕꯦꯁ ꯃꯌꯥ ꯍꯥꯏꯗꯤ
ꯄꯦꯖ ꯃꯌꯥꯏꯗ ꯂꯩꯕ ꯒ꯭ꯔꯥꯃꯔ ꯍꯥꯏꯕꯗꯨ
ꯑꯣ ꯑꯣ ꯑꯣ ꯑꯦ ꯖꯥꯠꯖꯥꯠꯅꯤꯌꯦ
ꯎꯝ ꯎ ꯍꯒꯜ ꯂꯕꯣ
ꯍꯧꯒ ꯂꯩ ꯉꯁꯥꯏꯗꯒꯤ
ꯑꯣ
ꯉꯁꯤꯗꯤ ꯁꯟꯗꯦꯅꯤꯅ ꯊꯦꯡꯅ ꯍꯧ ꯍꯧꯒꯠꯂ ꯍꯥꯏꯔꯤꯔꯥ ꯆꯥꯛ ꯆꯥꯔꯕꫭꯅꯪ
ꯑꯩ ꯆꯥꯗ꯭ꯔꯤꯌꯦ
ꯑꯦ ꯊꯦꯡꯉꯤ ꯍꯦ
ꯕꯣꯜ ꯌꯦꯡꯕ ꯑꯗꯨꯒꯤ
ꯑꯣ ꯑꯩꯁꯨ ꯌꯦꯡꯉꯦꯅ ꯑꯗꯨꯗꯤ
ꯑꯗꯨ ꯍꯧꯖꯤꯛꯇ ꯂꯣꯏꯔꯦ ꯑꯗꯨ ꯀꯃꯥꯏꯅ ꯆꯥꯛ ꯆꯥꯅꯤ ꯊꯣꯡꯂꯒ ꯀꯃꯥꯏꯅ ꯆꯥꯅꯤ ꯍꯧꯖꯤꯛ ꯎꯝ
ꯌꯦꯡꯗ꯭ꯔꯤꯀꯥꯟꯗ ꯑꯗꯨꯝ ꯊꯣꯡ ꯌꯦꯡ ꯌꯦꯡꯉꯒ ꯊꯣꯡꯉꯁꯨ ꯌꯥꯏꯅ
ꯕꯣꯜ ꯌꯦꯡꯗꯦ ꯑꯩꯗꯤ ꯐꯖꯅ ꯌꯦꯡꯕꯤꯅꯦ ꯑꯩ
ꯏꯁ ꯋꯥꯈꯜ ꯄꯨꯛꯅꯤꯡ ꯂꯣꯏꯅ ꯇꯔꯤ ꯍꯥꯏꯁꯤꯔ ꯃꯦꯠꯁ ꯑꯪꯀꯥ ꯈꯣꯠꯄ ꯑꯗꯨꯃꯥꯏꯅ ꯀꯣꯛ ꯊꯗꯔꯒ ꯌꯦꯡꯉꯤꯅꯦ
ꯑꯩꯗꯤ ꯕꯣꯜ ꯐꯖꯩꯗ ꯑꯩ ꯑꯩ ꯀꯣꯝꯄꯨꯁꯨ ꯑꯩ ꯀꯥꯡꯕꯨꯁꯨ ꯑꯗꯨꯝ ꯀꯥꯈ꯭ꯔꯦꯕ ꯑꯗꯒꯤ ꯌꯥꯝ ꯅꯨꯡꯉꯥꯏ
ꯑꯁ ꯃꯤꯡꯁꯤꯁꯨ ꯅꯪꯒꯤ ꯃꯤꯡꯅꯤꯅꯦ
ꯑꯗꯨꯅꯤ ꯑꯩ ꯑꯇꯣꯞꯄ ꯈꯣꯡꯕꯨ ꯃꯠꯆ ꯌꯦꯡꯉꯗꯤ ꯑꯗꯨꯝ ꯌꯦꯡꯗꯦꯗ ꯑꯇꯣꯞꯄ ꯃꯦꯠꯔꯤ ꯍꯥꯏꯕꯗꯤ ꯊꯦꯡꯕꯀꯣ
ꯑꯥ
ꯑꯗꯨ ꯃꯇꯝꯗꯨ ꯌꯥꯗꯦꯕ ꯇꯨꯝꯕ ꯃꯇꯝ
ꯍꯧꯔꯤꯅꯣ
ꯄꯨꯡ ꯇꯔꯨꯛ ꯃꯈꯥꯏꯗ ꯍꯧꯕꯅꯦ
ꯑꯣ ꯑꯩꯗꯤ ꯃꯣꯏꯒꯤ ꯑꯦꯛꯁꯇ꯭ꯔꯥ ꯇꯥꯏꯝ ꯍꯥꯞꯄ ꯃꯇꯝꯗꯣ
ꯑꯥ
ꯑꯗꯣ ꯏꯃꯥꯟꯅꯕ ꯑꯃ ꯌꯦꯡꯉꯒ ꯂꯩꯕꯒꯤ ꯑꯩꯁꯨ ꯑꯗꯨꯝ ꯌꯦꯡꯕꯅꯤꯗ ꯍꯧꯕꯗꯒꯤ ꯌꯦꯡꯕ ꯅꯠꯇꯦꯗ
ꯎꯝ ꯅꯪꯗꯤ ꯊꯣꯏꯗꯣꯛꯅ ꯑꯥ ꯏꯟꯇꯔꯦꯁ ꯂꯩꯇꯦ ꯍꯥꯏꯇꯥꯔꯦꯅꯦ ꯑꯗꯨꯗꯤ
ꯂꯩꯇꯦ ꯂꯩꯇ꯭ꯔꯁꯨ ꯃꯤꯅ ꯌꯦꯡꯕꯒꯤ
ꯅꯪꯒꯤ ꯀꯥꯡꯕꯨ ꯂꯩꯍꯧꯕ꯭ꯔꯥ ꯅꯠꯇ꯭ꯔꯒ ꯉꯁꯤ ꯁꯥꯟꯅꯗꯕ꯭ꯔꯣ ꯑꯗꯨ ꯅꯠꯇꯕꯤ ꯏꯟꯇꯔꯦꯁ ꯂꯩꯇꯦ ꯍꯥꯏꯕ꯭ꯔꯣ ꯂꯩꯇꯦꯀꯣ
ꯑꯗꯨꯒꯨꯝꯕ ꯑꯃꯠꯇ ꯂꯩꯇꯦ ꯆꯥꯛ ꯊꯣꯡꯉꯦꯔꯣ ꯅꯪ ꯀꯨꯀꯔ ꯀꯥ ꯑꯃ ꯃꯥꯂꯦꯗ ꯀꯔꯤꯟ ꯆꯥꯡꯅ
ꯑꯁ ꯃꯁꯤꯁꯤ ꯍꯋꯥꯏ ꯊꯣꯡꯅꯅ ꯆꯥꯒꯅꯤ
ꯑꯩꯁ ꯅꯪꯒꯤ ꯇꯤꯝ ꯉꯝꯕꯗꯤ ꯏꯟꯁꯥꯡ ꯍꯥꯎꯕ ꯆꯥꯎ ꯀꯩꯅꯣ
ꯍꯣꯔꯦꯟ ꯍꯣꯔꯦꯟ ꯍꯣꯔꯦꯟ ꯊꯣꯡꯒꯅꯤ ꯑꯗꯨꯗꯤ
ꯍꯧꯖꯤꯛ ꯍꯔꯥꯎꯕꯒꯤꯗꯣ ꯍꯧꯖꯤꯛ ꯆꯥꯗꯅ ꯍꯣꯔꯦꯟꯗꯤ ꯍꯔꯥꯎꯕꯗꯣ ꯃꯥꯡꯈ꯭ꯔꯅꯤ
ꯎꯝ ꯍꯧꯖꯤꯛꯁꯦ ꯑꯩ ꯃꯄꯥꯟ ꯊꯣꯛꯄ ꯇꯟꯕꯗꯨꯗꯒꯤꯅꯤ ꯍꯣꯔꯦꯟ ꯅꯣꯡꯕꯨꯗꯤ ꯆꯨꯗꯦ ꯑꯗꯣ ꯆꯣꯠꯇꯤ ꯆꯣꯠꯂꯤꯕ ꯂꯝꯕꯤꯗꯣ ꯅꯨꯡꯉꯥꯏꯇꯦꯕ ꯑꯦꯂꯤ ꯐꯣꯟꯣꯟꯗꯣ
ꯑꯩꯈꯣꯏꯔꯣꯝꯗꯗꯤ ꯅꯣꯡ ꯆꯨꯋꯦ ꯌꯥꯝ ꯀꯟꯅ ꯆꯨꯗ꯭ꯔꯁꯨꯀꯣ ꯑꯗꯨꯝ ꯈꯖꯤꯛ ꯈꯖꯤꯛ ꯇꯥꯕꯗꯣ
ꯎꯝ
ꯑꯗꯨꯃꯥꯏꯅ ꯇꯧꯋꯦ
ꯎꯝ
ꯑꯃꯨꯛ ꯋꯤꯟꯇꯔ ꯆꯪꯕꯒꯤ ꯇꯥꯏꯞꯇ ꯂꯩꯆꯤꯜ ꯌꯥꯝ ꯊꯥꯕꯗꯣ ꯃꯥꯏ ꯊꯔ ꯎ ꯃꯤ ꯀꯌꯥ ꯂꯩꯔꯤꯅꯣ
ꯑꯩ ꯍꯨꯝ ꯑꯅꯤ ꯂꯩꯌꯦ ꯃꯤ
ꯑꯣ ꯑꯣ ꯅꯪꯅ ꯊꯣꯡꯕ꯭ꯔꯣ ꯏꯅꯥꯎ ꯅꯨꯄꯥꯅ ꯊꯣꯡꯕ
ꯎꯝ ꯅꯥꯎꯅꯨꯄꯥꯅ ꯊꯣꯡꯉꯦ ꯍꯧꯖꯤꯛ ꯀꯟꯅ
ꯑꯁ ꯅꯨꯡꯉꯥꯏꯔꯦꯅꯦ ꯅꯪꯅ ꯑꯃꯨꯛ ꯐꯣꯟꯗ ꯋꯥꯔꯤ ꯁꯥꯔꯒ ꯍꯪ ꯍꯪ ꯍꯪ ꯉꯥꯏꯔꯤꯅꯤꯅꯦ ꯅꯪꯒꯤ ꯆꯥꯛ ꯌꯦꯟꯁꯥꯡ ꯂꯣꯏꯕ ꯅꯪꯅ
ꯎꯝ ꯎꯝ
ꯑꯝ
ꯑꯩꯁꯨ ꯑꯩꯁꯨ ꯊꯣꯡꯕꯅꯤꯗ ꯊꯣꯡꯕꯕꯨꯗꯤ
ꯀꯣꯏꯔ ꯀꯥꯟꯗ ꯑꯣ ꯑꯗꯨꯗꯤ ꯑꯗꯨꯝ ꯑꯌꯨꯛꯇ ꯃꯥ ꯊꯣꯡꯉꯗꯤ ꯅꯪꯅ ꯅꯨꯡꯗꯥꯡꯗ ꯑꯃꯨꯛ ꯊꯣꯡꯕ
ꯎꯝ
ꯗ꯭ꯌꯨꯇꯤ ꯁꯦꯝꯃꯤꯅꯤꯅꯦ
ꯍꯣꯏ ꯑꯗꯨ ꯀꯩꯅꯣ ꯁꯤꯛꯁ ꯅꯨꯄꯤ ꯂꯩꯇꯦꯗ ꯑꯗꯨ ꯑꯗꯨꯝ ꯊꯣꯡꯅꯤꯡꯕꯅ ꯑꯗꯨꯝ ꯊꯣꯡꯕꯅ ꯍꯦꯛꯇ
ꯑꯅꯤꯃꯛ ꯊꯣꯡꯅꯤꯡꯗ꯭ꯔꯗꯤ ꯀꯃꯥꯏꯅ ꯇꯧꯕ ꯆꯥꯗ꯭ꯔꯦ
ꯑꯗꯨꯝ ꯍꯣꯏ ꯆꯥꯗ꯭ꯔꯦ ꯍꯦ ꯍꯦ ꯂꯥꯃꯗꯤ ꯑꯗꯨꯝ ꯑꯃꯗꯤ ꯑꯗꯨꯝ ꯊꯣꯡꯒꯅꯤ ꯃꯣꯢ ꯂꯩꯇꯦ꯫
ꯂꯥꯝꯕ ꯃꯤꯗꯨꯅ ꯊꯣꯡꯗꯣꯏꯕ꯫
ꯎꯝ꯫
ꯌꯥꯏꯅꯦ ꯁꯨꯛꯂꯥꯝ ꯂꯥꯝꯗ꯭ꯔꯗꯤ ꯀꯃꯥꯏꯅ ꯇꯧꯅꯤ ꯅꯪ꯫ ꯅꯪ ꯁꯨꯛꯊꯣꯡ ꯊꯣꯡꯅꯔꯣꯏꯅꯦ ꯑꯗꯨꯗꯤ꯫
ꯂꯥꯝꯗ꯭ꯔꯗꯤ ꯍꯣꯏ ꯀ ꯆꯥꯗ꯭ꯔꯁꯨ ꯌꯥꯔꯦꯅ꯫
ꯃꯄꯥꯟꯗ ꯀꯩ ꯀꯩꯅꯣ ꯑꯗꯨꯝ ꯆꯥꯕ ꯑꯣꯏꯔꯝꯅꯤ꯫
ꯎꯝ꯫ ꯃꯄꯥꯟꯗ ꯆꯥꯗꯦꯗ ꯑꯩꯈꯣꯏꯗꯤ ꯆꯥꯁꯨ ꯆꯥꯅꯤꯡꯗꯤ꯫
ꯏꯁ ꯃꯄꯥꯟꯒꯤ ꯆꯥꯕꯁꯨ ꯍꯥꯎꯕꯅꯤꯗ꯫ ꯌꯨꯝꯒꯤ ꯑꯗꯨꯝ ꯆꯥꯕꯁꯨ ꯃꯍꯥꯎ ꯂꯩꯇꯕꯅꯦꯗ꯫
ꯍꯣꯏ ꯂꯝꯕꯤ ꯆꯠꯄ ꯃꯇꯝꯗꯒꯨꯝꯕ ꯂꯝꯕꯤꯗ ꯍꯣꯇꯦꯟꯕꯒꯨꯝꯕ ꯆꯥꯕꯗꯗꯤ ꯑꯃꯅꯦ ꯑꯗꯣ ꯌꯨꯝ ꯂꯩꯅ ꯂꯩꯅ ꯍꯣꯇꯦꯜꯗ ꯆꯥꯕꯗꯨ ꯑꯗꯨ꯫
ꯊꯣꯡꯕ ꯇꯜꯂꯗꯤ ꯑꯗꯨꯃꯥꯏꯅ ꯆꯥ ꯆꯠꯇꯣꯏꯅꯤꯅꯦ꯫
ꯄꯩꯁꯥ ꯄꯥꯝꯃꯨꯢꯗ
ꯑꯦꯁ ꯅꯣꯡ ꯐꯥꯗꯣꯛ ꯅꯨꯡꯉꯥꯏ ꯊꯣꯛꯄꯁꯤꯕꯨ꯫ ꯄꯩꯁꯥꯗꯤ ꯇꯥꯔꯒ ꯑꯗꯨꯝ ꯐꯪꯈꯤꯅꯤ ꯑꯃꯨꯛ꯫
ꯅꯪꯒꯤꯁꯦ ꯅꯪꯁꯦ ꯇꯣꯏꯅ ꯆꯠꯄ ꯃꯥꯜꯂꯦꯕꯣ꯫
ꯅꯠꯇꯦ ꯑꯗꯨꯝ ꯋꯥꯕꯨ ꯍꯥꯏꯕ꯫ ꯄꯩꯁꯥꯗꯤ ꯑꯗꯨꯝ ꯇꯥꯜꯂꯒ ꯑꯗꯨꯝ ꯐꯪꯒꯅꯦꯕ ꯅꯨꯡꯉꯥꯏ ꯅꯤꯡꯕ ꯃꯇꯝꯗ ꯅꯨꯡꯉꯥꯏ ꯊꯣꯛꯀꯗꯕꯅꯦ ꯍꯥ ꯍꯥ
ꯎꯝ ꯍꯣꯏ ꯑꯗꯨꯁꯨ ꯆꯨꯝꯃꯦ ꯅꯪ ꯅꯪ ꯍꯣꯇꯦꯜ ꯑꯍꯥ ꯆꯥꯛ ꯍꯥꯎꯕ ꯃꯐꯝ ꯈꯪꯒꯗꯧ ꯃꯥꯜꯂꯤꯕꯣ ꯅꯪꯁꯦ꯫
ꯄꯨꯕꯤꯌꯣꯔꯥ ꯈꯪꯉꯦ ꯑꯗꯣ ꯎ ꯃꯦꯅꯦꯖꯔꯁꯤꯡ ꯗꯤ ꯑꯗꯨꯝ ꯅꯪꯅ ꯑꯣꯏꯒꯅꯤ ꯍꯥꯏꯔꯗꯤ ꯑꯗꯨꯝ ꯄꯨꯕꯤꯔꯁ ꯌꯥꯒꯅꯤ
ꯍꯣꯏꯅꯦ ꯑꯗꯨ ꯇꯧꯔꯒꯦꯅꯦ ꯅꯪꯅ ꯑꯍꯥꯎꯕ ꯃꯐꯝꯗꯣ
ꯑꯁ ꯑꯍꯥꯎꯕꯒꯤꯗꯤ ꯍꯥꯏꯔꯨꯅꯦ ꯑꯩ ꯑꯩꯅ ꯊꯣꯡꯕ ꯍꯩꯇꯦ ꯍꯥꯏꯕ ꯋꯥꯅꯦꯕꯀꯣ ꯑꯗꯨꯝ ꯍꯥꯎꯕꯗꯤ ꯈꯪꯕꯗꯣ
ꯑꯗꯨꯅꯦ ꯅꯪꯅ ꯊꯣꯡꯕ ꯍꯩ ꯀꯗꯧꯒꯤꯅꯦ ꯃꯐꯝ ꯈꯪꯕꯗꯣ
ꯑꯗꯨ ꯐꯠꯇ꯭ꯔꯣ ꯅꯣꯡ ꯐꯗꯣ ꯍꯥꯎꯅ ꯆꯥꯅꯤꯡꯉꯁꯨ ꯃꯐꯝ ꯈꯪꯗ꯭ꯔꯗꯤ ꯍꯥꯎꯗꯕ ꯃꯐꯝ ꯆꯥꯔꯨꯔꯣ꯫ ꯄꯩꯁꯥ ꯑꯗꯨꯝ ꯄꯩꯁꯥꯁꯨ ꯃꯥꯡꯕ ꯍꯥꯎꯕꯁꯨ ꯐꯪ ꯆꯥꯕ ꯐꯪꯗꯕ ꯑꯗꯨ ꯁꯨꯔꯨꯛꯄꯨꯗꯤ ꯍꯥꯎꯕ ꯈꯪꯕ ꯑꯩꯕꯨ ꯄꯨꯕꯅ ꯐꯠꯇ꯭ꯔꯣꯅꯪ ꯍꯤ ꯍꯤ꯫
ꯍꯦ ꯌꯥꯝ ꯁꯤꯡꯉꯤꯅꯦ ꯅꯪꯁꯦ꯫
ꯁꯤꯡꯕ ꯅꯠꯇꯦꯅꯦ ꯑꯆꯨꯝꯕꯗꯨꯅꯤꯅꯦ ꯅꯪ ꯁꯨ ꯃꯥꯡꯗꯕ ꯑꯩꯁꯨ ꯃꯥꯡꯗꯕ꯫
ꯎꯝ ꯑꯩꯅ ꯍꯥꯏꯕꯗꯤ꯫ ꯅꯪꯅ ꯁꯤꯡꯉꯦ ꯍꯥꯏꯕꯗꯨꯗꯤ ꯑꯗꯨꯝ ꯊꯣꯡꯕ ꯍꯩ ꯑꯗꯨ꯭ꯔꯁꯨ ꯑꯍꯥꯎꯕ ꯃꯐꯝ ꯈꯪꯕꯗꯣ ꯌꯥꯝ ꯁꯤꯡꯉꯦꯕ ꯎꯝ
ꯗ ꯅꯪꯗꯤ ꯍꯥꯎꯅ ꯊꯣꯡꯕ ꯍꯩꯕ꯭ꯔꯣ
ꯍꯩꯗ ꯑꯗꯨꯅꯅꯦ ꯑꯩꯅ ꯆꯠ ꯇꯕꯗꯣ ꯄꯩꯁꯥ ꯄꯥꯝꯃꯨꯏꯌꯦ ꯍꯥꯏꯕꯗꯣ ꯍꯧꯖꯤꯛ ꯌꯦꯟꯔꯥ ꯀꯩꯅꯣ ꯑꯣꯛꯁꯥꯔꯥ ꯀꯣꯛ ꯂꯩꯊꯣꯛꯑꯒ ꯎꯝ
ꯅꯪꯅ ꯊꯣꯡꯕ ꯍꯥꯎꯕꯗꯨꯒ ꯃꯤ ꯆꯦꯞ ꯐꯖꯅ ꯇ꯭ꯔꯦꯅꯤꯡ ꯂꯣꯏꯔꯒ ꯊꯣꯡꯕꯒꯗꯤ ꯃꯅꯥꯔꯣꯏꯍꯦ ꯅꯪꯒꯤꯠ ꯍꯥꯎꯕꯗꯨ ꯅꯪꯅ ꯊꯣꯡꯉꯒ ꯍꯥꯎꯕꯗꯨꯗꯤ ꯅꯣꯡ ꯐꯥꯗꯣꯛ ꯇꯥꯟꯖꯥ ꯆꯥꯅ ꯑ ꯊꯣꯡꯕ ꯊꯥꯛ ꯊꯥꯛꯄ ꯃꯇꯝꯗꯣ ꯇꯟꯖꯥ ꯆꯥꯅ ꯊꯥꯛꯍꯧꯕ ꯑꯗꯨꯒꯨꯝꯕ ꯃꯇꯥꯡ ꯑꯣꯏꯗꯣꯏ ꯃꯥꯜꯂꯦ
ꯎꯝ ꯑꯗꯨꯝ ꯍꯥꯎꯋꯦ ꯑꯗꯨꯕꯨ ꯅꯪꯅ ꯍꯥꯏꯕꯗꯣ ꯈꯪꯉꯦ ꯑꯩ ꯒ꯭ꯌꯥꯟ ꯇꯥꯏ ꯍꯥꯏꯕꯗꯤ ꯃꯤꯅ ꯊꯣꯡꯕꯁꯨ ꯑꯗꯨꯝ ꯑ ꯃꯍꯥꯎꯗꯨ ꯇꯣꯡꯉꯥꯜꯂꯦ ꯍꯥꯎꯔꯁꯨ ꯍꯥꯎ ꯃꯍꯥꯎꯗꯣ ꯍꯥꯎꯕꯗꯣ ꯃꯍꯥꯎꯗꯣ ꯇꯣꯡꯉꯥꯜꯂꯦ ꯍꯥꯏꯕ
ꯎꯝ ꯏꯁꯥ ꯏꯊꯟꯗꯅ ꯊꯣꯡꯕ ꯑꯗꯨꯝ ꯆꯥꯕꯕꯨꯗꯤ ꯃꯤꯅ ꯊꯣꯡꯕꯒꯤ ꯇꯦꯁꯇꯨꯁꯨ ꯈꯪꯉꯗꯤ ꯅꯪꯅ ꯌꯨꯝ ꯆꯠꯄ ꯃꯇꯝꯗ ꯑꯗꯨꯒꯤ ꯆꯞ ꯃꯥꯟꯅꯅ ꯑꯃꯨꯛ ꯅꯪꯅ ꯍꯩꯔꯗꯤ ꯍꯥꯏꯕꯀꯣ ꯄꯪꯉꯗꯤ ꯈꯪꯗ꯭ꯔꯦꯀꯣ
ꯀꯩꯅꯣ ꯅꯪꯅ ꯄꯨꯕꯤꯒꯗꯧꯕ ꯃꯐꯝꯕꯨꯗꯤ ꯑꯩꯈꯣꯏ ꯆꯠꯂꯗꯤ ꯃꯨꯠꯀꯗꯧ ꯃꯥꯜꯂꯦꯕꯣ
ꯌꯥꯝꯅ ꯀꯩꯁꯨ ꯌꯥꯝꯅ ꯇꯥꯒꯗꯕ ꯅꯠꯇꯦꯍꯦ ꯆꯥꯕ ꯍꯥꯏꯕꯁꯤꯕꯨ ꯀꯌꯥꯃꯨꯛ ꯌꯥꯝꯅ ꯅꯪ ꯂꯤꯁꯤꯡ ꯇꯔꯥ ꯂꯤꯁꯤꯡ ꯃꯉꯥ ꯑꯗꯨꯒꯨꯝꯕ ꯀꯩ ꯆꯥꯕ ꯉꯝꯒꯗ꯭ꯔꯣꯅꯦ
ꯎꯝ ꯂꯥꯁꯇ ꯀꯣꯟ ꯐꯦꯡꯉꯒ ꯂꯩꯒꯅꯤꯀꯣ
ꯂꯤꯁꯤꯡ ꯑꯃ ꯑꯅꯤꯒꯨꯝꯕ ꯑꯗꯨꯝ ꯆꯥꯕꯗꯤ ꯀꯥꯏꯗꯦꯗꯅ
ꯀꯥꯏꯗꯦ ꯑꯗꯨ ꯁꯔꯨꯛ ꯂꯤꯁꯤꯡ ꯑꯃ ꯂꯤꯁꯤꯡ ꯑꯅꯤ ꯑꯍꯨꯝ ꯆꯪꯕ ꯁꯔꯨꯛꯄꯨꯗꯤ ꯑ ꯑꯣꯛꯀꯤ ꯃꯀꯣꯛꯇꯣ ꯂꯩꯊꯣꯛꯑꯒ ꯐꯖꯅ ꯄꯤꯛꯅꯤꯛ ꯇꯧꯊꯥꯏ ꯇꯧꯈꯥꯏꯕ ꯌꯥꯔꯦꯅꯦ
ꯑꯗꯨ ꯑꯗꯨꯃꯥꯏꯟ ꯊꯣꯡꯕꯗꯣ ꯍꯥꯎꯇꯕꯅꯤꯅꯦ
ꯍꯥꯏꯗꯤ ꯄꯣꯛ ꯈꯛꯇꯪ ꯍꯥꯏꯔꯒ ꯁꯥ ꯉꯥꯇ ꯑꯗꯨꯒꯨꯝꯕꯇꯪ ꯆꯥꯕ ꯁꯔꯨꯛꯄꯨꯗꯤ ꯗꯤ ꯑ ꯐꯥꯁ ꯐꯨꯗ ꯇꯨꯃꯔ ꯔꯦꯁꯇꯨꯔꯦꯟꯒꯨꯝꯕ ꯆꯠꯂꯒ ꯃꯈꯜ ꯃꯊꯦꯜ ꯁꯨꯅ ꯍꯥꯏꯇꯥꯔꯦꯅꯦ ꯃꯈꯟ ꯃꯈꯟ ꯑꯗꯨ ꯁꯨꯅ ꯆꯥꯕꯗꯨꯅ ꯍꯥꯎꯇ꯭ꯔꯣ ꯏꯟꯁꯥꯡ ꯏꯟꯁꯥꯡ ꯑꯃꯈꯛꯇꯪ ꯆꯥꯕ ꯕꯨꯗꯤ ꯑꯅꯤ ꯑꯍꯨꯝ ꯆꯥꯕꯗꯨꯅ ꯍꯥꯎꯇ꯭ꯔꯣ
ꯍꯥꯎꯗꯤ ꯍꯥꯎꯋꯦ ꯍꯣꯏ
ꯍꯧꯎꯗꯤ ꯍꯥꯎꯋꯦ ꯑꯗꯨꯝ ꯆꯥꯕ ꯃꯥꯜꯂꯦ ꯅꯪ
ꯆꯥꯏꯌꯦꯅ ꯑꯩꯁꯨ